ꯍꯜꯂꯣ ꯇꯔꯕ꯭ꯔꯣ ꯇꯥꯏ
ꯇꯥꯕ꯭ꯔꯣ ꯑꯔꯦ ꯇꯔꯗꯤ
ꯎꯝ
ꯗ꯭ꯔꯃ ꯀꯩ ꯀꯩꯗꯣ
ꯑꯥ
ꯐꯖꯕ ꯎꯔꯗꯤ ꯍꯥꯏꯔꯛꯎꯅꯦ ꯑꯩꯒꯤꯁꯨꯕꯨ
ꯍꯣꯏ ꯍꯥꯏꯔꯛꯀꯦ ꯎ ꯎꯝ ꯀꯩꯅꯣꯒꯤꯗꯤ ꯌꯦꯡꯝꯃꯅꯤꯀꯣ ꯀꯩꯅꯣꯒꯤꯗꯣ ꯁ꯭ꯀꯨꯜꯒꯤꯗꯣ
ꯁ꯭ꯀꯨꯜꯒꯤ ꯍꯥꯏꯁꯦ ꯀꯔꯝꯕ
ꯑ ꯇ ꯇꯌꯨ ꯑꯦꯟꯂꯦꯁꯟ ꯍꯥꯏꯕꯗꯣ
ꯑꯣ ꯑꯗꯨ ꯎꯝ ꯑꯦꯄꯤꯁꯣꯠ ꯇꯨꯐꯥꯎ ꯌꯦꯡꯉꯝꯃꯦ ꯑꯗꯨꯒ ꯌꯦꯡꯗ꯭ꯔꯤ
ꯀꯩꯅꯣ ꯕꯤꯠ ꯌꯥꯎꯗ꯭ꯔꯕꯣ
ꯈꯪꯗ꯭ꯔꯦꯗ ꯑꯩꯅ ꯑꯔꯤ ꯑꯔꯤꯕ ꯐꯤꯂꯝ ꯉꯥꯛꯇ ꯆꯨꯁ ꯇꯧꯔ ꯆꯠꯄ
ꯎꯝ ꯑꯗꯨꯁꯨ ꯌꯦꯡꯉꯨ ꯅꯨꯡꯉꯥꯏꯕꯅꯦ ꯅꯨꯡꯉꯥꯏ ꯍꯣꯏ ꯑꯩꯁꯨ ꯂꯣꯏꯕꯨꯗꯤ ꯂꯣꯏꯗ꯭ꯔꯤꯗ ꯂꯣꯏꯗꯣꯔꯦ ꯑꯩꯅ ꯕꯣꯔꯤꯡ ꯆꯨꯕ ꯃꯇꯝꯗ ꯌꯦꯡꯕ
ꯎꯝ
ꯁꯣꯔꯠ ꯕꯤ ꯁꯣꯔꯠ ꯕꯤꯗꯤꯌꯣꯗꯌꯨꯗꯤ ꯃꯌꯥ ꯌꯥꯝꯃ ꯎꯋꯦ
ꯎꯝ ꯅꯨꯡꯉꯥꯏꯗ ꯑꯗꯨꯝ
ꯅꯨꯄꯥꯗꯣ ꯀꯟꯕꯅꯤꯅ ꯍꯨꯡ ꯍꯨꯡ
ꯑꯣ ꯑꯗꯣ ꯑꯣꯖꯥ ꯂꯥꯛꯄꯗꯨꯔꯣ
ꯍꯣꯏ
ꯑꯗꯨꯅ ꯍꯦ ꯑꯗꯨꯅ ꯍꯦꯔꯣ ꯇꯥꯔꯕꯣ
ꯇꯥꯔꯦ ꯍꯣꯏ ꯃꯦꯟꯂꯤ ꯇꯥꯔꯦ ꯑꯗꯨꯅ
ꯎꯝ
ꯂꯕ ꯁ꯭ꯇꯣꯔꯤ ꯌꯥꯎꯗꯦꯗ ꯃꯣꯏꯁꯤ ꯀꯨꯜꯒꯤ ꯁꯥꯇ꯭ꯔꯥꯁꯤꯡꯒꯤ ꯒꯤ ꯂꯝ ꯍꯦꯟꯕꯩ ꯀꯩ ꯀꯥꯗꯣ
ꯎꯝ
ꯇꯧꯕꯅꯦꯗ
ꯎꯝ
ꯑꯇꯣꯞꯄꯗꯤ ꯍꯧꯖꯤꯛ ꯋꯥꯈꯜꯗ ꯂꯥꯛꯇ꯭ꯔꯦꯅꯦ ꯀꯥꯎꯈ꯭ꯔꯦ ꯂꯣꯏꯅ ꯅꯪꯅ ꯍꯪꯕꯗ
ꯑꯥ ꯀꯩꯅꯣ ꯑꯗꯨꯒ ꯑꯃ ꯑ ꯊꯥꯏꯅꯒꯤꯗ ꯖꯣꯁ ꯎꯝ ꯎꯝ ꯊꯥꯏꯅꯒꯤꯗ ꯆꯠꯄꯗꯣ
ꯎꯝ ꯎꯝ
ꯈꯪꯕ꯭ꯔꯥ ꯑꯗꯨꯒ ꯃꯣꯔꯗꯟꯒꯤ ꯏꯁꯇꯦꯖꯇ ꯂꯥꯛꯄꯗꯣ
ꯃꯥꯏ ꯔꯣꯌꯦꯜ ꯅꯦꯃꯦꯁꯤꯁꯗꯨꯔꯥ
ꯑꯧ ꯑꯧ ꯑꯧ ꯑꯗꯨꯗꯣ ꯑꯗꯨꯗꯣ ꯌꯦꯡꯉꯦ ꯑꯩ
ꯑꯦꯄꯤꯁꯣꯠ ꯇꯨꯗꯗꯤ ꯌꯥꯝ ꯅꯣꯛꯅꯤꯡꯉꯦꯍꯦ ꯍꯨꯝ ꯍꯨꯝ ꯏꯗꯤꯠ ꯇꯧꯕꯤꯕꯗꯣ ꯌꯦꯡꯕ ꯂꯣꯏꯗ꯭ꯔꯤ
ꯂꯣꯏꯗ꯭ꯔꯤꯗ ꯑꯩꯖꯨ ꯑꯗꯨꯝ ꯃꯇꯦꯛ ꯃꯇꯦꯛ ꯃꯇꯦꯛ ꯈꯛꯇꯅ ꯌꯦꯡꯖꯜꯂꯤꯖꯦ
ꯇꯨꯃꯤꯟꯅ ꯌꯦꯡꯕ ꯍꯩꯇꯦꯕ ꯑꯩꯗꯤ ꯑꯃꯨꯛ ꯌꯦꯡꯒꯅꯤ ꯑꯃꯨꯛ ꯎꯝ ꯑꯇꯣꯞꯄꯗ ꯔꯤꯜꯁ ꯑꯃꯨꯛ ꯌꯦꯡꯒꯅꯤ ꯑꯇꯣꯞꯄꯗ ꯑꯃꯨꯛ ꯎꯪꯍ ꯑꯇꯣꯞꯄꯗ ꯑꯃꯨꯛ ꯇꯨꯃꯤꯟꯅ ꯌꯦꯡ
ꯍꯥꯏꯗꯤ ꯎꯝ ꯊꯥꯏꯅꯩ ꯑꯗꯨꯃꯥꯏꯅ ꯔꯤꯜꯁ ꯑꯦ ꯃꯨꯚꯤꯗ ꯈꯛꯇ ꯗ꯭ꯔꯃꯥꯗ ꯈꯛꯇ ꯏꯗꯤꯠ ꯇꯧꯕꯗꯨꯣ ꯇꯧꯗ꯭ꯔꯦꯕ ꯗ꯭ꯔꯤꯜꯁ ꯑꯃꯨꯛ ꯌꯦꯡꯅꯤꯡꯒꯅꯤ ꯑꯃ ꯑꯃꯨꯛ ꯇꯧꯅꯤꯡꯒꯅꯤ
ꯎꯝ ꯊꯥꯏꯅꯒꯤ ꯍꯦꯟꯅ ꯀꯩꯅꯣꯗꯣ ꯎꯝ ꯃꯤꯁꯇꯔ ꯀꯨꯏꯟꯗꯣ
ꯑꯣ ꯃꯤꯁꯇꯔ ꯀꯨꯏꯟꯗꯣ ꯑꯗꯨ ꯅꯨꯡꯉꯥꯏꯌꯦ
ꯎꯝ ꯅꯣꯛꯄ ꯌꯥꯝ ꯅꯨꯡꯉꯥꯏ ꯑꯗꯨꯁꯨ ꯅꯨꯡꯉꯥꯏ
ꯑꯁ ꯅꯣꯛꯅꯤꯡꯉꯁꯤꯅꯦ ꯃꯥꯅ ꯀꯩꯅꯣꯒꯤ ꯃꯇꯥꯡꯗꯅꯤꯅꯦ ꯊꯥꯏꯅꯒꯤ ꯃꯇꯥꯡꯗ ꯂꯥꯛꯑꯀꯥꯟꯗ ꯑꯣ ꯑꯩꯒꯤꯁꯦ ꯀꯗꯥꯏ ꯆꯀ꯭ꯔꯦ ꯂꯩꯔꯝꯗ꯭ꯔꯦ ꯅ ꯅꯨꯄꯤ ꯑꯃ ꯂꯧꯕꯗꯣ ꯑꯩꯅ ꯑꯗꯨꯝ ꯅꯣꯛꯅꯤꯡꯕꯕꯁꯤꯅꯦ
ꯌꯦꯡꯕ ꯅꯨꯡꯉꯥꯏꯕꯅꯦ ꯑꯗꯨꯁꯨ
ꯃꯁꯛꯇꯨꯒꯅꯦ ꯑꯗꯨꯒ ꯐꯥꯔꯁ ꯐꯥꯔꯁꯀꯤ ꯃꯇꯥꯡꯗꯗꯤ ꯃꯥꯒꯤꯗꯣ ꯅꯨꯄꯥ ꯃꯈꯣꯟꯁꯨ ꯊꯣꯛꯂꯛꯀꯅꯤ ꯀꯗꯣꯏ ꯇꯥꯅꯅꯦ ꯍꯦꯟꯅ ꯅꯣꯛꯅꯤꯡꯁꯦ
ꯅꯨꯄꯤꯒ ꯄꯥꯝꯕꯗꯣ
ꯎꯝ ꯀꯩꯅꯣꯒꯤ ꯃꯃꯥꯡꯗ ꯄ꯭ꯔꯤꯟꯁꯦꯁ ꯀꯩꯅꯣꯒꯤ ꯍꯦꯔꯣꯗ ꯄꯥꯝꯕ ꯅꯨꯄꯤꯗꯣ
ꯑꯣ ꯀꯩꯅꯣꯗꯨꯔꯥ ꯀꯀꯨꯕꯥ ꯍꯥꯏꯕ꯭ꯔꯥ ꯀꯩꯅꯣꯗꯣ
ꯀ ꯁ꯭ꯀꯨꯜ ꯃꯦꯟ ꯑꯣꯏꯅ ꯁꯥꯒꯦꯅ ꯇꯧꯔ ꯑꯗ ꯑꯗꯨꯒ ꯃꯥ ꯑꯗꯨꯅ ꯅꯨ ꯄꯄꯤ ꯂꯩꯔꯝꯃꯦ ꯃꯅꯨꯡꯗ ꯗꯤ ꯃꯥꯅꯤ ꯅꯨꯄꯥꯅꯤꯅ ꯊꯜꯂ ꯂꯩ
ꯎꯝ ꯑꯗꯨ ꯃꯣꯏꯒꯤ ꯑꯦꯟꯗꯤꯡꯗꯨꯗꯤ ꯐꯖꯩꯌꯦ ꯑꯃꯨꯛꯀꯁꯨ
ꯑꯦꯟꯗ꯭ꯔꯣ
ꯎꯝ ꯑꯉꯥꯡ ꯂꯩꯗꯥꯏꯅꯦ ꯑꯩ
ꯎꯝ ꯐꯖꯩꯗ ꯊꯥꯏꯅꯒꯤ ꯐꯤꯂꯝꯗꯤ ꯎꯝ
ꯑꯗꯨꯒ ꯑꯜꯀꯤꯃꯤ ꯁꯣꯜꯗꯨꯁꯨ ꯅꯨꯡꯉꯥꯏ
ꯑꯥ ꯎꯝ ꯃꯜꯂꯕꯔꯁꯨ ꯑꯗꯨꯒ ꯕꯣꯏꯁ ꯑꯣꯚꯔ ꯐ꯭ꯂꯥꯋꯔ ꯃꯨꯜꯂꯕꯔꯗꯣ ꯅꯨꯡꯉꯥꯏꯕꯅꯤ
ꯎꯝ ꯌꯦꯡꯒꯗꯗꯤ ꯈꯟꯕꯅꯦ ꯃꯨ ꯇꯜꯂ ꯑꯗꯨ ꯌꯦꯡꯗ꯭ꯔꯦ
ꯅꯨꯡꯉꯥꯏꯕꯅꯦ ꯑꯗꯨꯒ ꯗ ꯍꯦꯌꯔꯁ ꯣꯏꯁ ꯑꯣꯐ ꯐ꯭ꯂꯥꯋꯔ ꯑ ꯑꯔꯦꯕ ꯀꯩꯗꯣ ꯑꯩꯗꯤ ꯑꯅꯤ ꯑꯍꯨꯝ ꯁꯨꯈ꯭ꯔꯦꯗ ꯌꯦꯡꯕꯗꯣ
ꯀ꯭ꯋꯥꯂꯤꯇꯤ ꯁꯦꯡꯅꯕ ꯑꯩꯅ ꯌꯦꯡꯕꯅꯦꯕꯀꯣ ꯀꯩꯅꯣꯒꯤꯗꯣ ꯎꯝ ꯗꯥꯏ ꯍꯌꯔꯁꯅꯦꯠꯇꯕ ꯑꯇꯣꯞꯄ ꯑꯩꯅ ꯑꯗꯨꯅ ꯎꯝ ꯀꯩꯅꯣꯗ ꯀ꯭ꯔꯣꯝꯗꯗꯧꯉꯣ ꯇꯧꯕ
ꯅꯠꯇꯦ ꯑꯦꯞꯁ ꯍꯥꯏꯕꯤꯒꯦ ꯑꯗꯨ ꯌꯦꯡꯉꯨ
ꯀꯩ ꯑꯦꯞꯁꯅꯣ ꯃꯨꯚꯤꯕꯣꯛꯁꯂꯣ ꯑꯣ ꯍꯥꯏ ꯇꯤꯕꯤ ꯑꯣ ꯑꯗꯨꯁꯨ ꯄꯨꯂꯞ ꯂꯣꯏꯅ ꯐꯪꯗꯕ ꯑꯗꯨꯒꯤ ꯑꯩꯅ ꯗꯤꯂꯦꯠ ꯇꯧꯊꯣꯛꯈ꯭ꯔꯕ
ꯀꯔꯝꯕꯅꯣ
ꯍꯥꯏꯥꯏ ꯇꯤꯕꯤꯗꯣ ꯅꯠꯇꯦ ꯑꯩꯅ ꯅ ꯍꯥ ꯅꯍꯥꯟ ꯄꯥꯏꯔꯝꯃꯦꯕꯀꯣ ꯑꯗꯨ ꯑꯦꯞꯁꯇꯣ
ꯎ
ꯄꯔꯝꯃꯦꯗꯨꯒ ꯂꯣꯏꯅ ꯄꯨꯂꯞꯇꯤ ꯐꯪꯗꯦꯗꯅ ꯗ꯭ꯔꯃꯥꯗꯣ
ꯪ ꯑꯣ ꯄꯨꯂꯞꯇꯤ ꯐꯪꯗꯦ ꯑꯗꯨ ꯑꯣꯏꯔꯁꯨ ꯑꯅꯧ ꯑꯅꯧꯕ ꯊꯣꯛꯄꯗꯣ ꯑꯗꯨꯝ ꯑꯌꯥꯝꯕꯗꯤ ꯌꯥꯎꯕꯅꯦ
ꯑꯗꯨꯅ ꯑꯩꯅ ꯗꯤꯂꯦꯠ ꯇꯧꯊꯣꯛꯈ꯭ꯔꯕ ꯑꯗꯨꯒꯤ ꯅꯦꯠꯐ꯭ꯂꯤꯛꯁꯇ ꯌꯦꯡꯉꯦ ꯀ꯭ꯔꯣꯝꯗ ꯌꯦꯡꯉꯦ ꯃꯨꯚꯤ ꯕꯣꯛꯁꯇꯨꯁꯨ ꯌꯦꯡꯅꯩꯌꯦꯡꯃꯤꯂꯣꯏ
ꯎꯝ
ꯑꯩꯅ ꯗ꯭ꯔꯃꯥꯁꯨ ꯄꯥꯝꯃꯦ ꯑꯗꯨꯒ ꯖꯤꯁꯅꯦ ꯀꯩꯀꯥꯒꯤꯗꯣ ꯌꯦꯡꯅꯤꯡꯉꯦꯕ ꯑꯩꯗꯤꯗꯤ ꯏꯁꯅꯦꯗꯣ ꯌꯥꯝ ꯄꯥꯝꯃꯦꯕ
ꯑ
ꯆꯥꯛ ꯆꯥꯔꯝꯗꯥꯏꯗ ꯃꯁꯨꯃꯥꯏꯅꯤꯅꯦ ꯑꯉꯥꯡ ꯅꯪꯅꯤꯅꯦ
ꯑꯁꯦꯡꯕ ꯌꯥꯝ ꯌꯦꯡꯕ ꯅꯨꯡꯉꯥꯏ ꯇꯤꯡ ꯀꯔ ꯕꯦꯜ ꯀꯩꯀꯥꯂꯣ
ꯍꯥ ꯃꯥꯔꯃꯦꯠꯀꯤꯗꯣ ꯌꯦꯡꯉꯦ ꯑꯩꯁꯨ
ꯎꯝ ꯆꯥꯛ ꯆꯥꯔꯝꯗꯥꯏꯗ ꯗꯤꯁꯅꯦꯒꯤ ꯃꯨꯚꯤ ꯑꯃ ꯐꯖꯕ ꯊꯤꯔꯔꯅꯤ ꯆꯥꯛ ꯆꯥꯔꯝꯗꯥꯏꯗ ꯆꯥꯛ ꯆꯥꯔꯒ ꯐꯣꯟꯁꯦ ꯌꯦꯡꯗꯔ ꯆꯥꯕ ꯍꯩꯇ꯭ꯔꯦꯕ ꯑꯩ ꯏꯗꯣꯝꯇ ꯂꯩꯕꯅꯤꯅ
ꯑꯗꯨꯅꯦ ꯏꯊꯟꯇ ꯑꯣꯏꯔꯁꯨ ꯏꯀꯥꯏꯕ ꯄꯥꯎ ꯐ ꯃꯏꯇꯥ
ꯑꯗꯨꯗ ꯌꯦꯡꯒ ꯆꯥꯕ
ꯊꯥꯏꯅ ꯃ ꯃꯇꯝꯗꯣ ꯃꯤꯁ ꯇꯧꯏꯤꯅꯦ ꯑꯩꯈꯣꯏ ꯂꯣꯝ ꯄꯨꯜꯂꯒ ꯆꯠꯂ
ꯍꯎ
ꯑꯩꯈꯣꯏ ꯂꯣꯏ ꯄꯨꯜꯂꯒ ꯈ꯭ꯔꯤꯁꯃꯥꯁ ꯀꯩꯀꯥꯗ ꯄꯨꯜꯂꯒ
ꯑꯁ ꯑꯩꯈꯣꯏ ꯌꯥꯝ ꯇꯧꯔꯝꯃꯦꯀꯣ ꯖꯒꯣꯏꯒ ꯁꯥꯗꯅ ꯍꯥ ꯑꯣ ꯍꯟ ꯍꯟꯗꯛ ꯁ ꯇꯧꯔꯤꯗꯨꯗꯤ ꯑꯃ ꯅꯣꯛꯅꯤꯡꯕꯒꯤ ꯏꯁꯩ ꯑꯃꯗꯣ ꯃꯣꯏ ꯊꯣꯛꯄꯒꯤꯗꯣ
ꯑꯣ
ꯑꯗꯨ ꯌꯥꯝ ꯑꯇꯣꯞꯄꯗꯤ ꯌꯥꯝ ꯁꯤꯦꯔꯤꯌꯁ ꯑꯣꯏ ꯅꯪ ꯅꯪ ꯅꯪꯕꯨ ꯍꯦꯅꯦ ꯌꯦ ꯟꯥꯏ
ꯑꯗꯣ ꯑꯩ ꯐꯅꯦꯛ ꯑꯩꯛꯇꯣ ꯃꯤ ꯑꯩꯒꯤ ꯐꯅꯦꯛ ꯣ ꯈꯔ ꯄꯤꯛꯄꯗꯤ ꯄꯤꯛꯑꯦꯕꯀꯣ ꯑꯗꯣ ꯑꯩꯁꯨ ꯍꯥꯞꯄꯦ ꯑꯗꯨ ꯑꯣꯏꯔꯁꯨ ꯑꯩꯈꯣꯏꯃꯣꯏꯅ ꯀꯔꯤ ꯅꯪꯅ ꯑꯗꯨꯃꯥꯏ ꯇꯧꯔꯤꯗꯣꯧ ꯌꯨꯝꯗ ꯂꯥꯛꯑꯕ ꯀꯥꯟꯗ ꯑꯥꯎ ꯑꯩꯅ ꯈꯪꯗꯦꯅꯦꯅ ꯑꯩꯅ ꯃꯣꯏꯗ ꯑꯃꯨꯛ ꯍꯥꯏꯕ ꯎꯝ ꯀꯩꯒꯤꯅꯣ ꯅꯣꯏꯗꯤ ꯐꯅꯦꯛꯇꯣ ꯑꯗꯨꯃꯥꯏꯅ ꯐꯩꯔ ꯁꯦꯠꯁꯦ ꯍꯥꯏꯔꯒ ꯀꯔꯤꯒꯤ ꯁꯦꯠꯇ꯭ꯔꯤꯅꯣ ꯏꯊꯟꯗꯅꯦ ꯁꯦꯠꯂꯤꯗꯣ ꯌꯦꯡꯉꯨ ꯃꯤꯗꯤ ꯑꯥꯏꯅ
ꯐꯩꯔꯒꯗꯤ ꯁꯦꯠꯄꯅꯦ ꯑꯩꯒꯤ ꯐꯅꯦꯛꯇꯣ ꯆꯥꯎꯕ
ꯎꯝ
ꯐꯩꯔꯤ ꯐꯩꯕꯅꯤ ꯑꯇꯣꯞꯄ ꯂꯣꯏꯅ ꯁꯤꯔꯤꯁ ꯇꯣꯏꯍꯦ ꯃꯣꯏꯗꯤ ꯎꯝ ꯖꯤꯂꯨꯅꯦ ꯑꯗꯨꯒ ꯊꯦꯝꯄꯁꯨ ꯌꯥꯎꯕ꯭ꯔꯥ ꯑꯇꯣꯞꯄ ꯃꯣꯏꯗꯤ ꯌꯥꯝ ꯁꯤꯔꯤꯌꯁ ꯑꯣꯏꯕꯅꯦ ꯌꯦꯡꯉꯣ ꯑꯃꯨꯛꯀꯣ ꯑꯩꯗꯤ ꯈꯔ ꯑꯃꯨꯛ ꯈꯔ ꯂꯩꯁꯥꯕꯤ ꯁꯥꯗ꯭ꯔꯤꯕꯅꯤꯅ ꯈꯔ ꯀꯩꯅꯣꯝ ꯇꯧ ꯃꯨꯚꯃꯦꯟ ꯀꯩꯀꯥꯗꯣ ꯐꯖꯅ ꯇꯧꯕꯅꯤ ꯌꯥꯝ ꯁꯤꯔꯤꯌꯁ ꯑꯣꯏꯅ ꯇꯧꯋꯦꯕ ꯑꯇꯣꯞꯄꯁꯤꯡꯁꯤ ꯍꯥꯏꯗꯤ ꯂꯩꯁꯥꯕꯤ ꯐꯥꯔꯕ ꯑꯩꯅ ꯏꯀꯥꯏꯕꯗꯣ ꯃꯣꯏꯗꯤ ꯏꯀꯥꯏꯕꯤꯗꯦ ꯑꯩꯈꯣꯏꯗꯤ
ꯏꯁꯄꯦꯛ ꯎꯞꯄꯅꯤꯅ ꯈꯪꯗꯦꯗ ꯑꯝꯇ
ꯍꯣꯏ ꯎꯕꯤ ꯀ ꯄꯤ ꯎꯞꯄꯗꯣ ꯑꯗꯨꯒꯤ ꯑ ꯏꯀꯥꯏꯗꯦꯅ ꯑꯩꯁꯨ ꯌꯦꯡꯉꯨꯅꯦ ꯑꯃꯨꯛꯀ ꯏꯀꯥꯏꯗꯕꯅꯦ ꯑꯩ ꯁꯨꯝ
ꯍꯝ
ꯄꯤꯛꯇ꯭ꯔꯨ ꯄꯤꯛꯑꯒ ꯃꯅꯤꯡꯗ ꯂꯦꯞꯄꯤꯗ
ꯍ
ꯄꯤꯛꯃꯟꯅꯅ ꯎꯗ꯭ꯔꯦ ꯑꯩꯗ
ꯅꯨꯡꯉꯥꯏꯕꯅꯦ ꯃꯇꯝꯗꯣ ꯍꯟꯗꯛꯁꯨ ꯑꯃꯨꯛ ꯂꯥꯛꯑꯅꯤ ꯅꯪꯅ ꯀꯔꯤ ꯇꯧꯗꯣꯏ ꯖꯥꯠꯂꯣ ꯀꯨꯏꯔ ꯀꯨꯏꯔ ꯈ꯭ꯔꯤꯁꯃꯥꯁ ꯀꯩꯀꯩꯁꯨ ꯑꯗꯨꯝ ꯅꯨꯡꯉꯥꯏꯔꯛꯇꯦ ꯀ꯭ꯔꯦꯝ
ꯎꯝ ꯑꯉꯥꯡ ꯑꯣꯏꯔꯤꯀꯥꯟꯗꯕꯨ ꯍꯦꯟꯅ ꯅꯨꯡꯉꯥꯏꯀꯣ
ꯑꯥꯎ ꯀꯣꯏꯕ ꯂ ꯑꯗꯨꯁꯨ ꯄꯨꯔꯥ ꯑꯦꯟꯖꯣꯏꯅꯦꯕ ꯎꯝ ꯍꯟꯗꯛꯇꯤ ꯑꯁ ꯍꯦꯛ ꯐꯝꯃꯤꯟꯅꯈ꯭ꯔꯕ ꯍꯣꯟꯗ ꯉꯥꯛꯇꯅꯤ ꯇꯧꯉꯩꯁꯦ
ꯑꯉꯥꯡ ꯑꯣꯏꯔꯤꯀꯥꯟꯗ ꯍꯦꯟꯅ ꯅꯨꯡꯉꯥꯏꯌꯦꯗ ꯏꯀꯥꯏꯕꯁꯨ ꯈꯪꯗꯦ ꯑꯩꯈꯣꯏ ꯆꯠꯀꯅꯤ ꯑꯩꯈꯣꯏ ꯂꯥꯡ ꯂꯥꯡꯕ ꯈꯣꯠꯄ ꯌꯥꯝ ꯅꯨꯡꯉꯥꯏꯔꯦ
ꯎꯝ ꯑꯗꯨ
ꯅꯨꯄꯥ ꯀꯣꯏꯕ꯭ꯔꯣꯅ
ꯑꯩꯔꯣ
ꯑꯩꯏ
ꯎ ꯊꯥꯏꯅꯦ
ꯀꯣꯏꯌꯦ ꯅꯪ ꯅꯝꯕꯔꯁꯦ ꯑꯩꯁꯦ ꯅꯍꯥꯟꯗꯣ ꯂꯩꯔꯝꯕꯅꯦ ꯍꯟꯗꯛ ꯀꯔꯤꯅꯣ ꯁꯦꯞ ꯑꯣꯏꯅ ꯂꯩꯔꯝꯗꯦ
ꯑꯁ ꯑꯩꯉꯣꯟꯗꯗꯤ ꯑꯗꯨꯝ ꯌꯥꯎꯔꯝꯒꯅꯤ
ꯑꯩꯒꯤ ꯅꯝꯕꯔꯗꯨꯣ ꯁꯦꯞ ꯊꯣꯛꯄ꯭ꯔꯣ ꯅꯪ ꯅꯪꯉꯣꯟꯗ
ꯑꯩꯒꯤꯗꯣ ꯀꯣꯟꯅ ꯍꯥꯏꯕꯤꯔꯒꯦ ꯇ ꯑꯩ
ꯎꯝ
ꯑꯩꯒꯤꯁꯨ ꯀꯟꯇꯦꯛꯇꯗꯤ ꯊꯣꯛꯂꯛꯇꯕꯅꯦ ꯍꯥꯏꯕꯗꯤ ꯐꯣꯟꯗꯨ ꯁꯤꯜꯂꯕꯅꯤꯅꯀꯣ ꯐꯣꯟ ꯑꯃꯗ ꯌꯥꯈꯤꯗꯕꯣ
ꯆꯨ ꯑꯗꯨꯅꯦ ꯐꯣꯟꯗꯣ ꯁꯤꯜꯜꯂꯤ ꯑꯃ ꯑꯅꯧꯕ ꯄꯥꯏꯔꯕꯅꯤꯅ
ꯑꯥꯏꯁꯣꯟꯂꯣ
ꯀꯥꯏꯗꯥꯏꯅꯣꯅꯣꯗ
ꯑꯥꯏꯐꯣꯟ ꯄꯥꯏ ꯐꯪꯉꯗꯤ ꯄꯥꯏꯕꯨ ꯄꯥꯏꯔꯗꯤ ꯁꯚꯦꯟꯇꯤꯟ ꯄꯨꯔꯛꯅꯦ ꯀꯥꯏꯁꯤ ꯀꯥꯏꯅ ꯑ ꯀꯔꯤ ꯐꯣꯇꯣ ꯐꯣꯇꯣ ꯀꯞꯅ ꯑꯃ ꯈꯤꯖꯤꯇꯪ ꯇꯤꯟꯅꯗꯣꯏꯕ ꯀꯔꯤ ꯐꯨꯗꯅꯤꯅꯣ
ꯑꯣ ꯏꯁꯥꯒꯤ ꯀꯦꯝ ꯀꯥꯟꯅꯕ ꯂꯩꯇ꯭ꯔꯗꯤ ꯇꯤꯟꯅꯕꯤꯔꯣꯏ
ꯅꯪꯒꯤꯁꯦ ꯌꯥꯝꯁꯤꯠꯇꯕꯩ ꯃꯑꯣꯡꯒꯤꯅꯦꯦ ꯅꯪ ꯎꯝ ꯑ ꯎꯝ
ꯅꯨꯡꯉꯥꯏꯔꯦ ꯅꯨꯡꯉꯥꯏꯔꯦ ꯄꯨꯟꯁꯤꯁꯦ
ꯁꯤꯅꯦ ꯅꯨꯡꯉꯥꯏꯕꯁꯦ ꯌꯨꯝ ꯄꯥꯜꯂꯀꯥꯟꯗꯗꯤ ꯅꯨꯡꯉꯥꯏꯕ ꯄꯥꯛ ꯐꯪꯉꯔꯣꯏꯅꯦ
ꯍꯣꯏ ꯌꯨꯝ ꯄꯥꯜꯂꯗꯤ ꯐ꯭ꯔꯤꯗꯝꯗꯤ ꯈꯔ ꯇꯣꯡꯉꯥꯜꯂꯅꯤ ꯂꯩꯁꯥ ꯑꯣꯏꯔꯤꯉꯩꯗꯒꯤ
ꯌꯨꯝꯒꯤ ꯆꯠꯅꯕꯤꯗꯣ ꯇꯧꯕ ꯌꯥꯗ꯭ꯔꯦꯗꯅ ꯃꯤꯒꯤ ꯃꯌꯨꯝꯗꯗꯤ
ꯎꯝ ꯔꯦꯁꯄꯦꯛꯁꯨ ꯈꯔ ꯊꯝ ꯇꯥꯔꯦ ꯅꯠꯇ꯭ꯔꯥ ꯊꯝ ꯑꯗꯨꯗꯤꯌꯥ
ꯆꯠꯉ ꯃ ꯃꯇꯝꯗ ꯆꯠꯄ ꯌꯥꯔꯔꯣꯏ
ꯎꯝ ꯅꯨꯄꯤꯒꯤ ꯄꯨꯟꯁꯤꯁꯦ ꯑꯗꯨꯣꯅꯤꯅꯦ ꯎꯄꯥꯏ ꯂꯩꯇꯦꯅꯦ
ꯃꯤ ꯃꯌꯨꯝꯗ ꯁꯤꯕ
ꯄꯥꯏ ꯂꯩꯇ꯭ꯔꯦꯣ ꯍꯗ ꯅꯨꯡꯉꯥꯏꯗ ꯅꯨꯄꯤꯁꯨ
ꯍꯥꯏꯗꯤ ꯔꯦꯁꯄꯣꯟꯁ ꯖꯤꯕꯧꯗꯣ ꯌꯥꯝꯅꯗꯤ ꯄꯨꯗ꯭ꯔꯦ
ꯑ ꯑꯗꯨꯅ ꯑꯩꯗꯤ ꯅꯨꯄꯥ ꯑꯣꯏꯔꯝꯃꯗꯤ ꯍꯩꯔꯣꯏ ꯍꯦꯡꯉꯝꯃꯔꯣꯏ ꯅꯨꯄꯤꯒ ꯊꯤꯔꯣꯏ ꯑꯣ ꯊꯗ ꯂꯩꯗꯅꯦ ꯁꯔꯤ ꯑꯣꯏ ꯑꯗꯨꯅꯤ
ꯎꯝ ꯎꯝ